ꯍꯂꯣ
ꯔꯥꯕꯣ
ꯇꯔꯕꯥ
ꯇꯥ
ꯑꯣ ꯅꯪꯒꯤꯗꯣ ꯌꯥꯗꯕ ꯑꯩꯅ ꯇꯧꯕ ꯀꯥꯟ ꯂꯥꯛꯇꯤꯌꯦ ꯑꯩꯅ ꯇꯧꯕ ꯀꯥꯟꯗꯅꯦ ꯑꯥ ꯅꯝꯕꯔꯗꯨ ꯁꯨꯊꯣꯛ ꯊꯣꯛꯇ꯭ꯔꯥꯕ ꯑꯗꯨꯗꯨꯒꯤ ꯑꯩꯅ ꯑꯃꯨꯛ ꯀꯛꯊꯠꯄꯅꯤꯗ ꯄꯨꯡꯁꯨ ꯇꯌꯥꯝ ꯊꯦꯡ ꯂꯩꯔꯝꯃꯦꯅꯦ ꯇꯔꯥ ꯍꯦꯜꯂꯝꯃꯦꯅꯦ
ꯎꯝ ꯅꯪ ꯄꯨꯡ ꯀꯌꯥ ꯇꯨꯝꯒꯦ
ꯅꯍꯥꯟꯈꯩꯗꯤ ꯄꯨꯡ ꯃꯥꯄꯟ ꯃꯈꯥꯏ ꯁ꯭ꯋꯥꯏꯗ ꯇꯨꯝꯕꯅꯦ ꯉꯁꯤꯗꯤ ꯊꯦꯡꯉꯦꯅꯤ ꯇꯧꯔꯤꯁꯦ ꯈꯣꯏ ꯉꯁꯤ
ꯑꯩꯗꯤ ꯄꯨꯡ ꯍꯧꯖꯤꯛ ꯇꯔꯥꯃꯥꯊꯣꯏ ꯎꯝ ꯄꯔꯤꯈꯥ ꯀꯗꯧꯔꯕꯥ
ꯍꯥꯏꯗꯣꯛꯄ ꯑꯗꯨꯗꯨꯒꯤ ꯃꯌꯥꯝꯁꯦ ꯑꯗꯨꯝ ꯀꯩꯅꯣ ꯇꯧꯍꯅꯔꯝꯕꯅꯤꯗ ꯄꯥꯎ ꯐꯥꯎꯅꯔꯝꯕ
ꯑꯝ ꯅꯪꯒꯤ ꯌꯥꯎꯔꯛꯇ꯭ꯔꯦ
ꯑꯩꯒꯤꯁꯦ ꯈꯤꯇꯪ ꯋꯥꯠꯀꯗꯧꯕ ꯃꯥꯜꯂꯅꯤ ꯍꯥꯏꯗꯤ ꯌꯥꯝ ꯍꯟꯗꯛꯇꯤ ꯃꯥꯔꯛꯁꯁꯦ ꯌꯥꯝ ꯋꯥꯡꯅꯕ ꯑꯗꯨꯗꯒꯤ ꯑꯩꯒꯤꯁꯦ ꯑꯗꯨꯝ ꯍꯥꯟꯅꯗꯤ ꯃꯃꯥꯡꯒꯤ ꯑꯩꯒꯤ ꯀꯩꯅꯣꯁꯦ ꯃꯥꯔꯛꯁꯁꯤ ꯑꯣꯏꯇꯥꯔꯒꯗꯤ ꯑꯗꯨꯝ ꯌꯥꯝꯌꯥꯝ ꯋꯥꯡꯗꯣꯏꯅꯦꯕ ꯑꯗꯨꯝ ꯍꯟꯗꯛꯇꯤ ꯑꯃꯨꯛ ꯀꯃꯥꯏꯅ ꯇꯧꯔꯤꯅꯣ ꯈꯪꯗꯦꯗ ꯌꯥꯝꯅ ꯋꯥꯡꯅꯈ꯭ꯔꯦꯕ ꯀꯣꯏꯁꯟꯕꯨꯗꯤ ꯂꯨꯕꯅꯦꯕ ꯂꯥꯏꯕ ꯑꯣꯏꯗꯦꯕ ꯑꯗꯨꯗꯨ ꯌꯦꯡ ꯍꯥꯏꯇꯥꯔꯦ ꯑꯗꯨ ꯑꯗꯨꯝ ꯍꯥꯏꯗꯤ ꯌꯥꯎꯁꯤꯜꯂꯛꯒ ꯌꯦꯡꯉꯅꯤ ꯍꯌꯦꯡ ꯐꯪꯉꯦ ꯐꯔꯦ ꯐꯪꯗꯦ ꯐꯔꯦ ꯑꯩꯒꯤꯗꯤ ꯍꯥꯏꯕꯗꯤ ꯁꯤ ꯅꯠꯇ꯭ꯔꯁꯨ ꯑꯃ ꯇꯧꯒꯣꯏꯗꯕ ꯑꯃ ꯂꯩꯅꯤ ꯏꯝꯐꯥꯜ ꯆꯠꯂꯒ ꯑꯃꯨꯛ ꯇꯧꯗꯕ ꯂꯩꯕꯅꯤꯅ ꯂꯩꯔꯤꯕ ꯑꯩꯒꯤꯗꯤ ꯐꯔꯦꯗꯣ ꯑꯃꯗꯣ ꯅꯨꯡꯗꯣ ꯅꯨꯡꯉꯥꯏꯇꯣꯏ ꯅꯨꯡꯗꯣ ꯃꯌꯥꯝ ꯐꯪꯗꯕ ꯃꯥꯜꯂꯦꯕ ꯑ ꯃꯥꯁꯨ ꯑꯩꯒꯤ ꯃꯥꯡꯗꯗꯤ ꯀꯥꯏꯔꯝꯒꯅꯤ ꯍꯥꯏꯕꯗꯤ ꯃꯥꯗꯤ ꯑꯗꯨ ꯆꯍꯤ ꯆꯨꯞ ꯄꯥꯔ ꯂꯩꯗ‌ꯣꯢꯅꯤ ꯅ ꯑꯩꯗꯤ ꯍꯥꯏꯕ ꯋꯥꯅꯤ ꯄꯥꯗ꯭ꯔꯒꯨꯝꯕꯅꯦꯕ ꯑꯩꯗꯤ ꯅꯨꯃꯤꯗꯥꯡꯒꯤ ꯄꯨꯡ ꯑꯃ‌ ꯑꯅꯤ ꯍꯥꯏꯗꯤ ꯄꯨꯡ ꯇꯔꯦꯠꯇ ꯆꯠꯂꯅꯤ ꯑꯗꯨꯁꯨ ꯉꯥꯛꯇꯪ ꯊꯕꯛꯇꯨ ꯋꯥꯅ ꯆꯠꯂꯨꯔꯕꯅꯤꯅ ꯎꯏꯔꯅꯤ ꯑꯗꯨꯒ ꯨꯄꯨꯡ ꯄꯨꯡꯈꯥꯏ ꯑꯃ ꯄꯨꯡ ꯑꯃꯃꯨꯛꯀꯤ ꯋꯥꯅꯦꯕ ꯄꯥꯗ‌ꯣꯏ ꯄꯥꯕ ꯍꯥꯏꯁꯦ ꯃꯥꯄꯟ ꯃꯈꯥꯏ ‌‌ꯑꯗ꯭ꯋꯥꯏꯗ ꯍꯜꯂꯛꯑꯅꯤ ꯆꯥꯛ ꯆꯥꯕꯣꯏ ꯆꯥꯗꯕꯣꯏ ꯇꯧꯕꯅꯤꯅ ꯑꯗꯨꯝ ꯋꯥꯕꯅꯤ ꯍꯦꯟꯕꯒꯤ ꯀꯩꯁꯨ ꯑꯗꯨ ꯅꯨꯃꯤꯠ ꯆꯨꯞꯄ ꯂꯩꯅꯤ
ꯑꯣꯃꯥ ꯑꯗꯨ ꯀꯩꯁꯨ ꯈꯟꯗꯕ ꯃꯥꯜꯂꯤꯗ ꯑꯗꯨꯝ ꯑ ꯁꯨꯝ ꯌꯦꯡꯀꯥꯟꯗꯀꯣ ꯍꯥꯏꯗꯤ ꯅꯪꯅ ꯃꯥ ꯎꯝ ꯍꯣꯏ ꯃꯅꯨꯡꯗꯕꯨꯗꯤ
ꯑꯩꯗꯤ ꯑꯩꯈꯣꯏꯗꯤ ꯁꯨꯝ ꯀ ꯌꯦꯡꯕꯗ ꯈꯪꯉꯦꯕ ꯑꯣ ꯍꯥꯏꯗꯤ ꯑꯣ ꯑꯩꯅꯁꯨ ꯍꯣꯠꯅꯔꯒ ꯃꯣꯏ ꯀꯩꯁꯨ ꯍꯣꯠꯅꯗꯕ ꯑꯩꯅꯕꯨꯗꯤ ꯃꯥꯛꯇꯨ ꯍꯦꯟꯕ ꯃꯥꯜꯂꯦꯕ ꯃꯥꯥꯏ ꯉꯁꯥꯏꯅ ꯍꯥꯏꯕ ꯀꯥꯟꯗ ꯑ ꯍꯥꯏꯥꯏꯗꯤ ꯌꯥꯗꯦꯕ ꯑꯗꯨꯝ ꯑꯩꯅ ꯅꯣꯏꯅ ꯍꯦꯜꯂꯦꯗ ꯍꯥꯏ ꯃꯑꯣꯡꯗ ꯑꯗꯨꯝ ꯍꯥꯏꯔꯦꯕ
ꯎꯝ
ꯑꯗꯨꯗꯤ ꯅꯨꯡꯉꯥꯏꯇ꯭ꯔꯕ ꯍꯥꯏꯗꯤ ꯃꯥꯗꯤ ꯌꯥꯝ ꯀꯟꯅꯁꯨ ꯍꯣꯠꯅꯗꯕꯁꯨ ꯅꯠꯇꯦ ꯀꯟꯅꯁꯨ ꯄꯥꯖꯔꯤꯅꯤ ꯑꯗꯒꯤ
ꯍꯣꯏ ꯑ ꯇꯧꯕꯗꯤ ꯅꯨꯃꯤꯠ ꯅꯨꯃꯤꯠꯇꯨꯒꯤ ꯄꯨꯕꯅꯦ ꯑꯗꯨꯝ ꯈꯔꯗꯤ ꯑꯗꯨꯝ ꯍꯥꯏꯗꯤꯀꯣ
ꯑꯗꯨꯗꯤ ꯃꯥꯁꯦ ꯍꯥꯏꯗꯤ ꯀꯩꯅꯣ ꯇꯧꯕ ꯋꯥꯠꯂꯤꯔꯥ ꯅꯠꯇ꯭ꯔꯒ ꯒ꯭ꯌꯥꯟ ꯇꯥꯗ꯭ꯔꯦ ꯄꯥꯕꯁꯦ ꯑꯥꯗ ꯆꯠꯂꯒ ꯐꯖꯅ ꯄꯥꯗꯕ꯭ꯔꯥ ꯅꯠꯇ꯭ꯔꯒ ꯑꯗꯨꯅ ꯑꯩꯈꯣꯏꯒꯤ ꯄꯥꯕꯒꯤ ꯄꯣꯠ ꯆꯩꯁꯨ ꯋꯥꯠꯄꯒꯤꯔ ꯑꯣꯟꯅ ꯇꯩꯅꯅ ꯄꯥꯏꯔꯤꯔ ꯑꯩꯒꯤ ꯂꯥꯏꯔꯤꯛ ꯄꯥꯒꯗꯕ ꯀꯩꯀꯩ ꯃꯌꯥꯝꯁꯨ ꯂꯣꯏꯅ ꯃꯉꯣꯟꯗ ꯄꯤꯔ ꯄꯥꯍꯜꯂꯤꯅꯦꯕ ꯍꯥꯏꯗꯤ ꯑꯩꯗꯤ ꯑꯦꯛꯖꯥꯝ ꯃꯅꯨꯡꯗꯨ ꯌꯧꯔꯝꯗꯥꯏꯗꯁꯨ ꯀꯩꯁꯨ ꯈꯣꯠꯀꯗꯕꯗꯣ ꯈꯣꯠꯇ꯭ꯔꯦꯕ ꯀꯣꯏꯁꯟ ꯀꯩ ꯈꯣꯠꯀꯗꯕꯗꯣ ꯑꯗꯨ ꯃꯥ ꯑꯗꯨꯝ ꯈꯣꯆꯔꯁꯅꯣ ꯇꯧꯕ ꯑꯩꯗꯤ ꯃꯇꯝꯁꯨ ꯀꯩꯁꯨ ꯂꯩꯇ꯭ꯔꯦꯕ ꯑꯩꯩꯅ ꯑꯌꯥꯝꯕꯅ ꯃꯅꯨꯡꯒꯤ ꯈꯪꯗꯕ ꯄꯥꯔꯠ ꯃꯌꯥꯝꯗꯨ ꯄꯥꯔ ꯂꯩꯔꯕ ꯍꯥꯏꯗꯤ ꯀꯩꯅꯣ ꯈꯣꯠꯇꯕꯤꯗ ꯋꯥꯍꯪ ꯀꯩ ꯀꯩꯗꯣ ꯈꯣꯠ ꯐꯠꯇꯕꯤꯗ ꯍꯥꯏꯗꯤ ꯑꯗꯨꯒꯤꯅꯤꯗ ꯑꯗꯣ ꯃꯥꯗꯣ ꯑꯩꯉꯣꯟꯗꯁꯨ ꯅꯨꯡꯉꯥꯏꯔꯝꯃꯣꯏ ꯏꯀꯥꯏꯁꯨ ꯏ ꯀꯥꯏꯔꯝꯒꯅꯤ ꯑꯗꯒꯤ ꯑꯇꯣꯞꯄꯗꯁꯨ ꯍꯥꯏꯗꯤ ꯁꯨꯛꯄꯥ ꯄꯥꯗꯕ ꯃꯣꯏꯅꯒ ꯁꯨꯃꯥꯏꯅ ꯇꯧꯔꯤꯁꯤꯗꯤ ꯍꯥꯏꯔꯒ ꯑꯗꯨꯝ ꯈꯤꯇꯪ ꯑꯩꯅ ꯎꯃꯥꯡꯉꯗ ꯈꯤꯇꯪ ꯐꯥꯎꯖꯕꯗꯣ
ꯅꯪ ꯑꯗꯨ ꯅꯪ ꯍꯥꯏꯗꯤ ꯃꯥꯅꯗꯤ ꯍꯥꯏꯗꯤ ꯅꯪ ꯁ ꯄ ꯄꯥꯗꯦ ꯍꯥꯏ ꯁꯨꯝ ꯍꯥꯏꯗꯤ ꯃꯥ ꯌꯥꯝ ꯋꯥꯡꯉꯦ ꯈꯣꯠꯂꯛꯦ ꯑꯗꯨꯒ ꯑꯗꯨꯝꯕꯩꯗꯤ ꯈꯜꯅꯤ ꯈꯜꯂꯝꯕ ꯍꯣꯏ ꯅꯪꯉꯣꯟꯗꯩ ꯅꯪꯅꯕꯨꯗꯤ ꯍꯦꯟꯕꯒꯤꯀꯣ ꯃꯥꯅ ꯈꯤꯇꯪ ꯅꯨꯡꯉꯥꯏꯇꯕꯕꯨꯗꯤ ꯐꯥꯎꯔꯝꯒꯅꯤ ꯑꯗꯨꯒ ꯁꯨꯝꯃ ꯍꯥꯏꯗꯤ ꯅꯪꯅ ꯁꯨꯡꯄꯥ ꯄꯥꯗꯕꯤꯗ ꯑꯗꯨꯃꯥꯏꯅ ꯇꯧꯋꯦ ꯈꯣꯠꯂꯦꯗꯤ ꯑꯗꯨꯃꯥꯏꯅ ꯈꯜꯂꯝꯗꯤ ꯈꯜꯂꯝꯃꯣꯏꯕ ꯃꯥꯁꯨ ꯅꯦꯒꯦꯇꯤꯕ ꯑꯣꯏꯅꯗꯤ ꯈꯜꯂꯝꯃꯣꯏꯕ ꯄꯣꯠꯇꯣ ꯑꯗꯨꯣ ꯑꯩꯅ ꯈꯪꯅꯤꯡꯉꯤꯅ ꯑꯃꯨꯛ ꯅꯪꯒꯤ ꯐꯪꯉꯤꯕ ꯀꯩꯅꯣꯗꯣ ꯑ ꯃꯥꯛꯇꯣ ꯑꯗꯣ ꯍꯌꯦꯡ ꯀꯥꯎꯟꯁꯤꯂꯤꯡ ꯇꯧꯔꯀꯥꯟꯗ ꯆꯥꯟꯁꯇꯤ ꯂꯩꯕ꯭ꯔꯕ
ꯌꯥꯕꯨꯗꯤ ꯌꯥꯏꯌꯦꯕꯀꯣ ꯑꯗꯨ ꯇꯝꯕ ꯉꯝꯗꯕ ꯇꯝꯕ ꯉꯝꯗꯕ ꯍꯥꯏꯔꯁꯨ ꯑꯗꯨꯝ ꯍꯣꯏ ꯈꯔ ꯑꯗꯨꯝ ꯍꯥꯏꯗꯤ ꯈꯔ ꯍꯥꯏꯗꯤ ꯑꯣꯏꯕ ꯌꯥꯕ ꯆꯥꯟꯁꯇꯣ ꯑꯗꯨꯋꯥꯏꯗꯤ ꯈꯔꯗꯤ ꯈꯤꯇꯪ ꯅꯦꯝꯕꯀꯣ ꯑꯗꯨ ꯌꯥꯎꯕꯗꯤ ꯌꯥꯏꯕ ꯌꯥꯎꯕ ꯌꯥꯕꯒꯤ ꯑꯣꯏꯕ ꯌꯥꯕꯒꯤ ꯆꯥꯡ ꯑꯃꯨꯛꯁꯨ ꯂꯩꯕ ꯂꯩꯁꯨ ꯂꯩꯇꯕ
ꯍꯣꯏ ꯌꯦꯡꯉꯣ ꯍꯌꯦꯡ ꯃꯥꯏꯅ ꯐꯪꯖꯔꯛꯀꯅꯤ ꯀꯦꯝ ꯈꯂꯨꯅꯣ ꯁꯦ
ꯐꯪꯉꯦ ꯍꯥꯏꯔꯁꯨ ꯑꯩꯅ ꯄꯥꯝꯖ ꯐꯪꯉꯔꯣꯏ ꯑꯗꯨꯗꯨꯒꯤ
ꯍꯣꯠꯅꯐꯝ ꯊꯣꯛꯄ ꯅꯪꯒꯤ ꯑꯋꯥꯡꯕꯩ ꯊꯥꯛꯇ ꯍꯣꯠꯅꯔꯦ ꯑꯗꯣ ꯍꯌꯦꯡ ꯃꯈꯥꯗꯨꯗꯤ ꯑꯗꯨꯝ ꯏꯁꯣꯔꯅ ꯃꯥꯏ ꯁꯦꯝꯖꯔꯛꯑꯅꯤ ꯀꯩꯝ ꯈꯜꯂꯣꯅ ꯃꯊꯥ ꯁꯥꯔꯨꯅꯨ ꯑꯗꯨꯗ ꯉꯝꯗ꯭ꯔꯒꯅ ꯍꯥꯏ ꯃꯊꯪ ꯆꯍꯤ ꯑꯃꯨꯛ ꯊꯥꯕ ꯍꯥꯏꯗꯨꯅꯦ
ꯍꯣꯏ ꯑꯗꯨꯕꯨꯗꯤ ꯑꯩꯕꯨꯨꯗꯤ ꯂꯝꯕꯤ ꯑꯃ ꯂꯩꯗꯅ ꯍꯥꯏꯗꯤ ꯁꯤꯟꯅ ꯑꯃꯗꯤꯗꯨ ꯌꯥꯝ ꯅꯨꯡꯉꯥꯏꯇꯦ ꯃꯥꯗꯣ
ꯎꯝ ꯍꯣꯏ ꯑꯩꯁꯨ ꯅꯨꯡꯉꯥꯏꯇꯕꯩ ꯍꯪꯗ꯭ꯔꯦ ꯉꯁꯥꯏꯗꯣ ꯑꯩꯅꯕꯨꯗꯤ ꯍꯥꯏꯌꯦ ꯅꯪꯒꯤ ꯏꯁꯇꯦꯇꯁꯇꯣ ꯑꯗꯨꯗ ꯀꯩꯅꯣ ꯇꯧꯋꯤꯗꯅ ꯅꯨꯄꯤ ꯑꯃ ꯊꯥꯒꯠꯂꯤꯗꯅ ꯑꯗꯣ ꯔꯦꯡ ꯌꯥꯝ ꯋꯥꯡꯕ ꯑꯣꯏꯕꯩꯔꯥꯒ ꯀ ꯃꯅ ꯊꯥꯒꯠꯂꯤꯗꯣ ꯈꯣꯠꯂꯤꯗꯣ ꯅꯪ ꯍꯪꯅꯤꯡꯕꯕꯨꯗꯤ ꯃꯉꯣꯟꯗ ꯍꯪꯉꯦ ꯑꯗꯣ ꯑꯇꯣꯞꯄꯗꯗꯤ ꯑꯩ ꯍꯪꯗ꯭ꯔꯦꯕ ꯑꯇꯣꯞꯄꯒꯤ ꯍꯥꯏꯗꯤ ꯃꯥ ꯀꯌꯥ ꯐꯪꯕꯅꯣ ꯀꯩꯗꯧꯕꯅꯣꯗꯣ ꯍꯪꯗ꯭ꯔꯦꯕꯀꯣ ꯅꯨꯡꯉꯥꯏꯇꯗꯅ ꯑꯩꯁꯨ ꯑꯗꯣ ꯍꯣꯏ ꯃꯥꯏꯗꯣ ꯋꯥꯡ ꯗꯩꯅꯦ ꯈꯣꯠꯄꯩꯅꯦ ꯅꯣꯏ ꯃꯣꯏꯒꯤ ꯕꯦꯁ ꯅꯠꯇꯦ ꯈꯣꯠꯇꯦꯅ ꯍꯥꯏꯔꯛꯑꯦ
ꯑꯩꯈꯣꯏ ꯃꯊꯛꯅꯤ ꯃꯣꯏ ꯃꯣꯏꯒꯤꯅ ꯃꯨꯛ ꯃꯈꯥ ꯃꯣꯏ ꯃꯔꯛ ꯍꯥꯏꯇꯥꯔꯦ ꯃꯣꯏꯒꯤꯅ ꯃꯈꯥ ꯑꯩꯈꯣꯏꯒꯤꯅ ꯃꯊꯛ ꯑꯣꯏꯗꯣꯏꯕ
ꯎꯝ ꯑꯗꯨꯃꯥꯏꯅ ꯍꯥꯏꯔꯛꯑꯦ ꯃꯣꯏ ꯑꯗꯨꯒ ꯍꯥꯏꯗꯤ ꯆꯥꯝꯃꯒ ꯀꯩꯅꯣ ꯍꯥꯏꯗꯥꯏꯅꯦ ꯀꯌꯥꯅꯣ ꯃꯣꯏꯗꯣ ꯅꯪ ꯊꯥꯒꯠꯂꯛꯄꯗꯣ
ꯃꯧꯗ꯭ꯔꯥꯉꯥ
ꯍꯣꯏ ꯃꯧꯗ꯭ꯔꯥ ꯃꯉꯥ ꯍꯥꯏꯁꯦ ꯑꯗꯨꯝ ꯋꯥꯡꯉꯕ꯭ꯔꯕ ꯑꯗꯨꯝ ꯑꯣꯜ ꯏꯟꯗꯤꯌꯥꯒꯤ ꯑꯣꯏꯅ ꯋꯥꯡꯉꯤ ꯅꯠꯇ꯭ꯔꯕ ꯑꯗꯨꯝ
ꯋꯥꯉꯤꯅ‌ꯦ ꯎꯝ
ꯑꯗꯨꯏ ꯅꯨꯄꯤꯗꯣ ꯂꯥꯏꯔꯤꯛ ꯌꯥꯝ ꯍꯩꯕ꯭ꯔꯣ ꯀꯃꯥꯏꯅ ꯇꯧꯒꯦ
ꯎꯝ ꯍꯩꯕꯅꯤ ꯊ ꯀꯥꯕ ꯍꯩꯁꯨ ꯍꯩꯕ ꯑꯗꯩ ꯆꯥꯡ ꯅꯥꯏꯅ ꯄꯥꯕ ꯑꯗꯨꯢ ꯗꯨꯢꯅꯤꯗ ꯍꯩꯕ ꯉꯥꯛꯇꯁꯨ ꯌꯥꯗꯣ ꯢꯁ ꯆꯥꯡꯅꯥꯢꯕ ꯑꯃ ꯆꯪꯉꯦꯕ
ꯎꯝ ꯑꯩ ꯃꯥꯗꯣ ꯎꯗꯤ ꯎꯈ꯭ꯔꯕꯨꯝ ꯇꯧꯋꯦꯕ ꯑꯗ ꯅꯣꯏ ꯕꯦꯁꯂ ꯀꯅꯥꯅꯣ ꯅꯣꯏ ꯕꯦꯁꯂ ꯀꯩꯅꯣꯗꯤ ꯈꯪꯗ꯭ꯔꯕꯀꯣ ꯑꯗꯨꯒꯤꯅꯦ
ꯎꯝ
ꯑ
ꯍꯣꯏ ꯑꯗꯨꯅꯤ ꯈꯪꯗꯦ ꯍꯣꯠꯄ ꯍꯣꯠꯅꯔꯗꯤ ꯉꯝꯗꯕ ꯂꯩꯇꯦ ꯑꯗꯣ ꯃꯥꯗꫭ ꯉꯁꯥꯏ ꯍꯥꯏꯌꯦꯕ ꯑꯩꯈꯣꯏꯗꯤ ꯍꯣꯠꯅꯗꯕꯁꯨ ꯅꯠꯇꯦ ꯑꯗꯩ ꯍꯣꯠꯅꯔꯤꯅꯤ ꯑꯩꯅ ꯑꯃꯨꯛ ꯍꯥꯏꯕ ꯑꯩꯗꯤ ꯑꯩꯗꯤ ꯏꯃꯨꯡ ꯀꯩꯀꯩꯁꯨ ꯄꯨꯕꯒꯤ ꯑꯩꯗꯣ ꯉꯝꯗꯕꯒꯤ ꯇꯉꯥꯏꯐꯗꯕꯒꯤ ꯆꯠꯄꯒꯤꯅꯦ ꯑꯗꯣ ꯂꯥꯢꯔꯤꯛꯁꯦ ꯌꯥꯝ ꯄꯥ ꯉꯝꯗꯕꯅꯤꯅ ꯆꯥꯛꯑꯦ ꯃꯥꯅ ꯍꯥꯏꯁꯦ ꯅꯪꯗꯤ ꯐꯖꯅ ꯐꯝꯃꯒ ꯄꯥꯍꯟꯅꯤꯡꯉꯦ ꯅꯪꯗꯤ ꯐꯖꯅ ꯐꯝꯃ ꯄꯥꯗꯕꯒꯤ ꯅꯪ ꯐꯖꯅ ꯐꯝꯃ ꯄꯥꯔꯗꯤ ꯃꯔꯥꯛ ꯌꯥꯝ ꯋꯥꯡꯒꯅꯤ ꯑꯗꯨꯅ ꯄꯥꯝꯃꯨꯏ ꯈꯣꯠꯂꯨ ꯑꯅꯁꯨ ꯍꯥꯏꯕ ꯑꯩꯒꯤ ꯄ꯭ꯔꯣꯕ꯭ꯂꯦꯝ ꯃꯌꯥꯝꯗꯣ ꯁꯨꯃꯥꯢ ꯁꯨꯃꯥꯏ ꯇꯧꯔꯤꯕꯅꯦ ꯍꯥꯏꯗꯤ ꯏꯃꯨꯡ ꯁꯨ ꯀꯩꯁꯨ ꯄꯨꯕꯅꯤꯅ ꯎꯄꯥꯏ ꯂꯩꯇꯕꯩꯅꯦ ꯍꯥꯏꯗꯅ ꯃꯥꯅ ꯑꯃꯨꯛ ꯃꯁꯅ ꯍꯥꯏꯗꯤ ꯁꯣꯟꯊꯖꯈ꯭ꯔꯦꯕ ꯑꯩꯗꯤ ꯌꯦꯡꯉꯤ ꯏꯃꯨꯡꯅꯁꯨ ꯁꯞꯄꯣꯔꯠ ꯇꯧꯕꯤꯅꯦ ꯍꯦꯛ ꯑꯗꯨꯃꯛ ꯄ ꯅꯠꯇ꯭ꯔꯁꯨ ꯑꯗꯨꯝ ꯍꯣꯏ ꯅꯪ ꯍꯣꯠꯅꯕ ꯊꯣꯛꯄꯗꯤ ꯍꯣꯠꯅꯔꯣ ꯍꯥꯏ ꯊꯥꯗꯣꯛꯏꯅꯦ ꯑꯗꯨ ꯐꯥꯎꯕ ꯉꯝꯗ꯭ꯔꯕꯅꯤ ꯈꯣꯠꯇ꯭ꯔꯕꯅꯤꯒ ꯍꯥꯏꯔꯁꯨ ꯑꯩꯉꯣꯟꯗ ꯋꯥꯔꯤ ꯁꯥꯔꯄ ꯉꯁꯥꯏꯗꯣ ꯃꯥꯗꯣ ꯌꯨꯝꯗ ꯂꯩꯕꯗꯣ ꯑꯁ ꯁꯝ ꯇꯜꯂꯦ ꯈꯣꯠꯂꯦ ꯑꯗꯨꯝ ꯋꯥꯛꯀꯤꯡ ꯆꯠꯊꯣꯛꯔꯁꯦ ꯈꯣꯠꯂꯨꯁꯦ ꯑꯗꯒꯤ ꯁꯨꯝꯗ ꯈꯟꯖꯤꯜꯂ ꯂꯩꯔꯗꯤ ꯅꯨꯡꯉꯥꯏꯔꯔꯣꯏ ꯍꯞꯇꯥꯃꯨꯛꯇꯤ ꯀꯩꯁꯨ ꯅꯨꯡꯉꯥꯏꯔꯔꯣꯏ ꯑꯗꯨꯃꯥꯏꯅ ꯈꯟꯕ ꯑꯗꯒꯤ ꯑꯩꯅ ꯑꯁꯨ ꯀꯩꯁꯨ ꯈꯜꯂꯨꯅꯗ ꯑꯗꯨ ꯇꯝꯕ ꯑꯃ ꯂꯩꯖꯔꯝꯒꯅꯤ ꯈꯣꯠꯀꯅꯤꯅ ꯑꯗꯨꯃꯥꯏꯅ ꯍꯥꯏꯈꯤꯕꯅꯤ ꯈꯪꯗꯦꯅꯦ
ꯍꯣꯏ ꯃꯥꯅꯕꯨꯗꯤ ꯃꯥꯅꯁꯨ ꯍꯥꯏꯔꯑꯦ ꯑ ꯋꯥꯈꯜꯗꯣ ꯌꯨꯝꯗ ꯂꯩꯔꯒꯗꯤ ꯀꯩꯅꯣꯗ ꯄꯣꯊꯥꯐꯝ ꯈꯪꯗꯦ ꯑꯗꯨꯅ ꯁꯨꯝ ꯋꯥꯛꯀꯤꯡ ꯀꯩ ꯊꯣꯛꯏꯅꯦ ꯈꯣꯠꯂꯤꯅꯦ ꯉꯁꯥꯏꯗꯣ ꯑꯩꯗ ꯆꯠꯇꯦ ꯆꯠꯅꯤꯡꯕꯅꯦ ꯑꯗꯨꯗ ꯑꯩꯁꯨ ꯒꯥꯔꯤꯗꯣ ꯐꯔꯥꯛ ꯊꯥꯕꯏꯅꯦꯕ ꯇꯁꯦꯡꯅ ꯍꯥꯏꯔꯀꯥꯟꯗ ꯑꯉꯥꯡ ꯂꯧꯕ ꯑꯃꯨꯛ ꯑꯩꯈꯣꯏꯗꯥꯅ ꯆꯠꯅꯤꯗꯅꯀꯣ ꯑꯗꯨꯒꯤꯅꯦꯕ ꯑꯗꯨ ꯑꯩꯁꯨ ꯆꯠꯀꯦꯅ ꯍꯥꯏꯗꯣꯛꯎꯔꯒ ꯑꯃꯨꯛ ꯃꯥꯅ ꯀꯣꯜ ꯇꯧꯔꯀꯥꯟꯗ ꯑꯃꯨꯛ ꯆꯠꯀ ꯍꯥꯏ ꯃꯥꯅ ꯀꯔꯤ ꯈꯜꯂꯝꯗꯣꯏꯅꯣꯁꯨ ꯑꯃꯨꯛ ꯉꯁꯥꯏ ꯈꯟꯕ ꯈꯟꯗꯤ ꯈꯟꯕ ꯑꯗꯨ ꯎꯄꯥꯏꯗꯤ ꯂꯩꯇꯕꯅꯤꯅ ꯈꯣꯡ ꯂꯥꯛꯄꯗ ꯊꯦꯡꯗꯣꯛꯈ꯭ꯔꯅꯤ ꯑꯩ ꯑꯩꯩ ꯑꯩ ꯑꯃꯨꯛ ꯅꯣꯏꯗ ꯉꯥꯏꯕꯗꯣ ꯅꯨꯡꯉꯥꯏꯇꯕ ꯑꯗꯨꯒꯤ
ꯃꯃꯅꯤ ꯅꯪ ꯅꯪ ꯂꯥꯛꯄ ꯉꯥꯏꯗꯤꯀꯣ ꯄꯨꯝꯃꯝ ꯃꯝꯃꯅꯤ
ꯑ ꯑꯗꯨꯅꯦ ꯑꯩꯗꯤ ꯈꯣꯡ ꯂꯥꯛꯄ ꯍꯥꯏꯗꯣ ꯑꯗꯨꯝ ꯁꯥꯡꯅꯤꯗꯅꯀꯣ ꯁꯗ ꯎꯝ ꯐꯤꯞꯇꯤꯟꯁꯦ ꯇ꯭ꯋꯦꯟ ꯇꯤ ꯃꯤꯅꯠꯁ ꯀꯨꯝꯕ ꯑꯗꯨꯝ ꯆꯪꯉꯅꯦꯕ ꯄꯣꯠꯇꯣ
ꯃꯥꯅꯕꯨꯗꯤ ꯍꯥꯏꯌꯦ ꯑ ꯊꯑꯣꯏꯅ ꯍꯧꯔꯨꯔꯁꯨ ꯀꯩꯅꯣꯝ ꯍꯥꯏꯔꯛꯀꯅꯤ ꯍꯧꯔꯨꯗꯦꯅ ꯑꯗꯨꯝ ꯍꯧꯔꯝ
ꯑ ꯑꯗꯨꯕꯨꯗꯤ ꯑꯗꯨꯕꯨꯗꯤ ꯍꯥꯏꯔꯅꯤ ꯑꯩ ꯈꯪꯉꯕꯅ‌ꯦ ꯑꯩꯅ
ꯅꯥꯏ ꯅꯅꯥꯥꯏ ꯍꯧꯗꯕ ꯀꯥꯏꯅ ꯅꯪꯥꯏ ꯍꯧꯗꯦ ꯃꯊꯟ ꯃꯊ ꯆꯠꯂꯦ ꯍꯥꯏꯔꯦ ꯑꯗꯣ ꯉꯁꯤ ꯍꯧꯔꯨꯀꯥꯟꯗ ꯌꯨꯝꯗ ꯁꯥꯟꯅꯔꯅꯤ ꯍꯥꯏꯔꯦ ꯈꯣꯠꯂꯦ ꯍꯧꯔꯁꯨ ꯀꯧ ꯍꯣꯏ ꯍꯧꯗ꯭ꯔꯁꯨ ꯍꯧꯗꯦ ꯊꯣꯛꯑꯅ ꯑꯝ ꯊꯣꯛꯄꯗ‌ꯣꯂꯦ ꯍꯥꯏ
ꯎ ꯐꯥꯛ ꯇꯥꯕꯩꯅꯦ ꯑꯩ ꯉꯁꯥꯏ ꯒꯥꯔꯤꯗꯣ ꯑꯩꯅꯗꯤ ꯄꯨꯅꯤꯡꯕ ꯑꯗꯨꯗ ꯍꯦꯛ ꯆꯠꯂꯤꯀꯥꯟꯗ ꯑꯃꯨꯛ ꯑꯉꯥꯡ ꯂꯣꯟ ꯂꯥꯛꯑꯣ ꯇꯧꯕꯒ ꯀꯣꯜ ꯑꯃꯨ ꯇꯧꯔꯛꯄꯗꯨꯗꯤ ꯅꯨꯡꯉꯥꯏꯇꯦꯗꯅꯀꯣ
ꯎꯝ ꯑꯩꯅꯕꯨꯗꯤ ꯍꯥꯏꯕꯅꯦ ꯃꯥꯗꯣ ꯑꯗꯨꯝ ꯄꯨꯡ ꯇꯔꯨꯛ ꯍꯞꯇꯥ ꯑꯥꯡ ꯀꯩ ꯂꯧ ꯈꯣꯠꯄ ꯆꯠꯄꯅꯤ ꯑꯗꯨꯝ ꯐꯔꯛ ꯇꯥꯗꯣꯏꯒꯤ ꯑꯉꯥꯡꯁꯨ ꯍꯧꯒꯦ ꯇꯧꯔꯒ ꯍꯧꯔꯝꯗ꯭ꯔꯕꯅꯤꯗ ꯃꯥ ꯅꯪꯕꯨꯗꯤ ꯅꯪ ꯍꯧꯁꯦ ꯈꯣꯠꯁꯦ ꯍꯥꯏꯕꯅꯤꯅ ꯍꯧꯔꯅꯨꯗ ꯃꯥꯗꯣ ꯄꯨꯡ ꯇꯔꯨꯛꯇ ꯑꯉꯥꯡ ꯇꯨꯁꯟ ꯂꯧꯕ ꯆꯠꯄꯅ ꯑ ꯅꯪ ꯉꯔꯥꯡ ꯒꯥꯟꯗꯤ ꯐꯤ ꯑꯣꯏ ꯍꯥꯏꯌꯦꯅ ꯍꯥꯏ
ꯎꯝ ꯍꯣꯏ ꯉꯔꯥꯡꯗꯨꯁꯨ ꯆꯠꯇꯦ
ꯑꯗꯨꯅꯤꯗ
ꯈꯪꯗꯦ ꯇꯧꯔꯤꯁꯦ ꯑꯁ ꯉꯁꯤꯗꯤ ꯈꯔ ꯁꯥꯟꯅꯔꯨꯕꯅꯤꯅ ꯍꯌꯦꯡꯗꯤ ꯈꯔ ꯊꯤꯡꯒꯥꯏꯔꯅꯤ
ꯎꯝ ꯈꯔ ꯁꯥꯟꯅꯧ ꯌꯥꯔꯦ ꯅꯪ
ꯎꯝ ꯁꯥꯟꯅꯕꯁꯦ ꯁꯥꯟꯅꯔꯤ ꯁꯥꯟꯅꯕꯁ‌ꯦ ꯀꯣꯛ ꯂꯦꯞꯄꯦꯕ ꯑꯩꯉꯣꯟꯗ ꯈꯤꯇꯪ ꯃꯅꯨꯡꯗ ꯅꯥꯕ ꯑꯃ ꯌꯥꯎꯔꯤꯌ‌ꯦꯕ ꯑꯗꯨꯒꯤ ꯑꯩꯅ ꯀꯣꯛ ꯁꯥꯟꯅꯁꯤꯟꯗꯕ ꯑꯗꯨꯒꯤꯅꯤ ꯅꯠꯇ꯭ꯔꯗꯤ ꯅꯍꯥꯟꯗꯅ ꯄꯨꯛꯁꯦ ꯃꯌꯦꯡ ꯇꯥꯒꯗꯕꯅꯦ ꯄꯨꯁꯦ ꯈꯥꯡ ꯂꯩ ꯗ ꯑꯩꯅ ꯍꯞꯇꯥ ꯑꯃꯗ ꯑꯅꯤꯔꯛ ꯀꯨꯝꯕ ꯈꯛꯇꯪ ꯁꯥꯟꯅꯕ ꯑꯗꯨꯅꯅꯦ ꯃꯌꯦꯡ ꯇꯥꯕ ꯉꯝꯗ꯭ꯔꯤꯁ‌ꯦ
ꯍꯥꯏꯗꯤ ꯅꯣꯏꯗꯤ ꯑꯃꯨꯛ ꯑꯩꯈꯣꯏꯅ ꯑꯃꯨꯛ ꯈꯔ ꯋꯥꯡꯒꯤꯕꯅꯤꯅ ꯑꯗꯨꯝ ꯐꯩꯌꯦꯕ ꯄꯨꯛ ꯌꯥꯎꯁꯨ ꯀꯥꯏꯅ ꯍ‌ꯣꯢ ꯅ‌ꯣꯢ ꯑꯗꯨꯃꯥꯢ ꯅ‌ꯦꯃꯝꯃꯗꯤ ꯐꯤꯕꯝ ꯑꯃ ꯇꯥꯔꯣꯏꯗꯣꯏꯅꯦ ꯍꯥꯏꯗꯤ ꯁꯥꯡꯕꯒꯤ ꯀꯩꯁꯨ ꯀꯥ ꯀꯪꯕꯗꯣ ꯈꯪꯗꯕꯅꯤ ꯅ‌ꯣꯢ ꯇ‌ꯦꯜꯂꯀꯥꯟꯗ ꯄꯨꯛꯇ‌ꯣ ꯊꯣꯛꯂꯛꯄꯗꯨꯗꯤ
ꯎꯝ ꯍꯣꯏ ꯏꯄꯤꯛꯁꯨ ꯄꯤꯁꯤꯟꯈ꯭ꯔꯦ ꯑꯗꯒꯤ ꯑꯃꯨꯛ ꯄꯥꯛꯐꯣꯛꯄꯃꯤꯌꯥ
ꯎꯝ
ꯄꯥꯛ ꯊꯣꯛꯑ ꯂꯩꯔꯅꯤ ꯑꯗ ꯃꯤ ꯑꯩ ꯎꯕꯗ ꯑꯗꯨꯗꯩ ꯑꯗꯨꯝ ꯅꯣꯏꯗꯦ ꯍꯥꯏꯕ ꯑꯝꯇ ꯌꯥꯎꯗ꯭ꯔꯦ ꯅꯪ ꯀꯃꯥꯏꯅ ꯅꯣꯏꯔꯤꯅꯣꯅ
ꯈꯤꯇꯪ ꯅꯣꯏꯕꯗꯣ ꯌꯥꯝꯅ ꯍꯥꯏꯗꯤ ꯑꯍꯣꯡꯕ ꯌꯥꯝ ꯎꯕꯗꯣ ꯑꯗꯨꯃꯥꯏꯅ ꯇꯧꯋꯦꯕ ꯑꯗꯨꯒꯤ
ꯍꯣꯏ
ꯑꯩꯈꯣꯏꯗꯤ ꯑꯃꯨꯛ ꯋꯥꯡꯕꯅꯤꯅ ꯌꯥꯝꯗꯤ ꯅꯨꯡꯣꯏꯖꯔꯤꯅꯦꯕ ꯁꯥꯒꯤ ꯑꯣꯏꯅꯗꯤ
ꯎꯝ ꯅꯣꯏꯔ ꯅꯣꯏ ꯋꯦꯠꯁꯨ ꯌꯥꯝ ꯂꯩꯔꯝꯒꯅꯤ ꯌꯥꯡ ꯁꯥꯡꯕꯁꯨ ꯋꯦꯠꯇꯤ ꯑꯗꯨꯝ ꯆꯤꯡꯕꯅꯦ ꯈ ꯑꯗꯨꯝ
ꯋꯦꯠꯁꯦ ꯀꯩꯅꯗ ꯃꯔꯤꯐꯨ ꯂꯩ
ꯌꯥꯃꯦ ꯑꯗꯨ ꯑ‌ꯦ ꯃꯔꯤꯐꯨꯗꯨꯗꯤ ꯌꯥꯝꯃꯤ
ꯍꯥꯟꯅ ꯀꯩꯅꯣ ꯋꯦꯠ ꯑꯅꯤ ꯍꯦꯟꯒꯠꯂꯛꯏꯅꯦ
ꯅꯣꯏ ꯁꯚꯦꯟꯇꯤ ꯃꯨꯛꯇꯤ ꯌꯥꯏꯌꯦ ꯑꯗꯨꯝ ꯍꯥꯏ
ꯁꯦꯚꯦꯟꯇꯤ ꯑꯦꯠ ꯐꯥꯎ ꯌꯥꯏ
ꯁꯚꯦꯟꯇꯤ ꯁꯚꯦꯟꯇꯤ ꯐꯥꯏꯚ ꯁꯚꯦꯟꯇꯤ ꯑꯗꯨꯋꯥꯏꯗ ꯂꯩꯍꯜꯂꯗꯤ ꯐꯗꯧꯕ ꯍꯥꯏꯠꯇꯨꯒ ꯌꯦꯡꯉꯨ
ꯌꯥꯗꯕꯅꯤꯅ ꯍꯣꯏ ꯍꯣꯏ ꯆꯤꯡ ꯀꯥꯏ ꯑꯌꯨꯛꯁꯨ ꯆꯤꯡ ꯀꯥꯏꯌꯦ ꯍꯌꯦꯡꯁꯨ ꯀꯥꯒꯅꯤ ꯂꯥꯛꯄ ꯌꯥꯔꯦ ꯂꯥꯛꯑꯣ
ꯅꯨꯡꯊꯤꯜꯗꯨ ꯅꯪ ꯆꯤꯡ ꯀꯥꯏ ꯀꯥꯔꯨꯏ ꯍꯥꯏꯌꯦ ꯑꯩꯅ ꯉꯁꯥꯏ ꯍꯪꯀꯥꯟꯗ ꯆꯤꯡ ꯀꯥꯔꯨ ꯍꯜꯂꯛꯑꯒ ꯑꯃꯨꯛ ꯋꯥꯀꯤꯡ ꯆꯠꯂꯤꯔꯕ ꯅꯣꯏꯁꯦ
ꯎꯝ ꯑꯩ ꯅꯨꯡꯉꯥꯏꯇ꯭ꯔꯕ ꯑꯃꯗ ꯂꯥꯛꯑꯕꯅꯤꯅ ꯃꯊꯟꯗ ꯂꯩꯕ ꯅꯨꯡꯉꯥꯏꯇꯕꯅꯤꯅ ꯀꯥꯃꯤꯟꯅꯔꯁꯦ ꯍꯥꯏꯔ ꯀꯥꯃꯤꯟꯅꯔꯦ ꯆꯠꯃꯤꯟꯅꯔ‌ꯦꯗꯅ ꯑꯗꯨꯒꯤ ꯍꯣꯏ ꯍꯣꯏ ꯃꯇꯝꯁꯨ ꯇꯥꯔꯦ ꯂꯩꯔꯣ ꯄꯣꯊꯥꯔꯣ ꯐꯖꯅ
ꯐꯖꯅ ꯄꯣꯊꯥꯔꯑꯣ ꯅꯪ
ꯎꯝ ꯃꯪ ꯐꯔꯁꯦ